ꯍꯜꯂꯣ ꯇꯥꯔꯕꯣ
ꯇꯥꯔꯦ ꯇꯥꯔꯦ ꯀꯝꯗꯧꯔꯤꯒꯦ
ꯑꯩꯁ ꯅꯨꯡꯉꯥꯏꯔꯤꯌꯦ ꯅꯪ ꯅꯨꯡꯉꯥꯏꯔꯤꯕꯣ
ꯏꯁ ꯅꯨꯡꯉꯥꯏꯔꯤꯑꯦꯕꯨ ꯅꯪ ꯈꯣꯟꯖꯦꯟꯒ ꯇꯥꯒꯤꯗꯕ ꯀꯨꯏꯔꯦ ꯏ꯭ꯁꯀꯨꯜ ꯂꯣꯏꯒꯤꯕꯗꯒꯤ
ꯀꯨꯏꯔꯦ ꯔꯦꯟꯇ ꯀꯝꯗꯧꯅꯤ ꯂꯥꯏꯔꯤꯛ ꯈꯔ ꯄꯥ ꯈꯔ ꯇꯨꯝ ꯈꯔ ꯆꯥ ꯔꯦꯟꯠꯇ ꯀꯔꯝ ꯀꯥꯟꯗ ꯍꯥꯏꯒꯠꯇꯣꯏꯅꯣ
ꯑꯩꯁꯤ ꯅꯣꯡ ꯅꯤꯅꯤꯗꯤ ꯂꯩꯒꯤꯒꯦ ꯈꯜꯂꯦ ꯌꯨꯝꯗ ꯑꯩꯈꯣꯏꯒꯤ ꯊꯕꯛ ꯏꯪꯈꯥꯡ ꯈꯔ ꯂꯩꯕ ꯑꯩꯈꯣꯏ ꯀꯀꯥꯒꯤ ꯃꯣꯏꯒꯤ ꯀꯀꯥꯒꯤ ꯃꯆꯥꯅꯨꯄꯤꯒꯤ ꯂꯨꯍꯣꯡꯕꯒꯤ ꯒꯤꯅꯤꯅ
ꯀꯀꯥꯒꯤ
ꯑꯥ
ꯑꯣ ꯂꯧꯗꯤ ꯂꯣꯏꯒ꯭ꯔꯕ ꯌꯨꯝꯒꯤ
ꯌꯨꯝꯒꯤ ꯂꯧꯁꯤ ꯑꯃꯨꯛ ꯑꯃꯨꯛ ꯋꯥꯠꯂꯤꯌꯦ ꯈꯔ ꯑꯗꯨꯒꯤꯁꯨ ꯑꯃꯨꯛ ꯔꯦꯟꯠꯗ ꯑꯃꯨꯛ ꯀꯥꯈꯠꯂꯝꯃꯒ ꯑꯃꯨꯛ ꯆꯠꯇꯣꯏꯅꯤ ꯌꯨꯝ ꯂꯧꯒꯤꯅꯤꯅ ꯑꯃꯨꯛ
ꯑꯣ ꯁꯨꯔꯖꯀꯥꯟꯇ ꯍꯣꯏꯗꯤ ꯔꯦꯟꯇ ꯂꯩꯍꯧꯔꯤꯕꯣ
ꯃꯣꯏꯗꯤ ꯂꯩꯍꯧꯕꯅꯦꯕ ꯃ ꯃꯅꯥꯎ ꯅꯨꯄꯥꯁꯤꯡꯗꯨ ꯑ ꯃꯣꯏꯒꯤ ꯁ꯭ꯀꯨꯜꯒꯤ ꯑꯦꯠꯃꯤꯁꯟ ꯇꯧꯕꯩꯅꯦ ꯈꯣꯠꯄꯅꯤ ꯇꯧꯔꯒ ꯅꯣꯡꯃꯛꯇ ꯂꯥꯛꯎ ꯌꯥꯒꯤꯗ꯭ꯔꯦ ꯃꯥꯗꯤꯕ ꯑꯥꯗ ꯁꯨꯝ ꯂꯩꯒ꯭ꯔꯦ ꯂꯥꯏꯔꯤꯛꯀ ꯄꯥꯔꯒ
ꯃꯥꯗꯤ ꯍꯟꯗꯛꯇꯤ ꯌꯥꯝ ꯀꯟꯅ ꯍꯣꯠꯅꯖꯕ ꯃꯥꯜꯂꯦ
ꯎꯝ ꯃꯥ ꯍꯟꯗꯛ ꯍꯟꯗꯛꯀꯤ ꯆꯍꯤꯁꯤꯗꯤ ꯃꯥꯏ ꯑꯣꯏꯗꯣꯔꯤ
ꯍꯝ ꯍꯝ
ꯏꯃꯥ ꯕꯕꯥꯗꯤ ꯑꯅꯥ ꯑꯌꯦꯛ ꯌꯥꯎꯗꯦꯀꯣ
ꯑꯁ ꯑꯩꯈꯣꯏ ꯌꯥꯎꯗꯦ ꯃꯁꯥ ꯌꯥꯝꯅ ꯀꯜꯂꯤ ꯀꯔꯤ ꯃ
ꯌꯦꯟꯗꯦꯝꯒ ꯃꯣꯔꯣꯛ ꯑꯇꯦꯛꯄ ꯇꯧꯔꯒ ꯏꯔꯣꯜꯂꯦ ꯍꯥꯎꯋꯦ ꯀꯥꯡꯍꯧ ꯑꯃꯒ
ꯑꯩꯗꯤ ꯌꯥꯝꯅ ꯍꯥꯎꯕ ꯏꯟꯖꯥꯡꯅꯤꯅꯦ ꯑꯈꯣꯏꯒꯤ ꯈꯥꯃꯦꯟ ꯕꯥꯔꯃꯥꯁꯤ ꯀꯥꯗꯣ ꯑꯗꯨ ꯆ ꯑꯗꯨꯗꯣ ꯉꯥ ꯈꯔ ꯍꯥꯞꯄꯒ ꯆꯝꯊꯣꯡ ꯑꯣꯏꯅ ꯇꯧꯔꯦ ꯃꯣꯔꯣꯛ ꯑꯃ ꯃꯦꯠꯂꯒ
ꯑꯁ ꯑꯗꯨꯁꯨ ꯌꯥꯏꯅꯦ ꯑꯌꯥꯕ ꯏꯟꯖꯥꯡꯅꯤꯅꯦ ꯍꯝ ꯍꯝ
ꯅꯍꯥꯟ ꯑꯃ ꯔꯦꯟꯗꯒꯤ ꯊꯥꯗꯣꯛꯑꯒ ꯆꯠꯈꯤꯕ ꯅꯨꯄꯥꯗꯣ ꯀꯩꯅꯣꯝꯃ ꯆꯥꯃꯤꯟꯅꯁꯤ ꯑꯃꯨꯛ ꯂꯥꯛꯀꯦꯗꯤ ꯍꯥꯏꯕꯅꯤ ꯑꯗꯨ ꯂꯥꯛꯈꯤꯗ꯭ꯔꯕꯣ
ꯐꯣꯟ ꯇꯧꯋꯦꯕ ꯑꯩꯅ ꯍꯟꯗꯛꯁꯤ ꯃꯥꯅ ꯍꯥꯏꯕꯅꯤꯅꯦ ꯑꯩꯅ ꯅꯣꯡꯃ ꯀꯩꯅꯣꯝ ꯆꯁꯤ ꯂꯥꯛꯑꯣ ꯅꯪ ꯃꯥ ꯑꯇꯣꯞꯄ ꯀꯣꯆꯤꯡ ꯁꯦꯟꯇꯔ ꯑꯃ ꯆꯪꯒꯅꯤ ꯍꯥꯏꯕꯅꯦꯕ ꯑꯗꯨꯗ ꯑꯩꯅ ꯅꯪ ꯆꯪꯗ꯭ꯔꯤꯉꯩꯗ ꯅꯣꯡ ꯐꯥꯗꯣꯛꯇꯤ ꯂꯥꯛꯑꯝꯃꯣ ꯀꯩꯅꯣꯝꯇ ꯆꯥꯃꯤꯟꯅꯁꯤ ꯍꯥꯏꯔꯒ ꯄꯩꯁꯥ ꯄꯨꯊꯣꯛꯀꯦꯔꯣ ꯍꯩꯅꯦ
ꯑꯣ ꯄꯩꯁꯥ ꯒꯤ ꯍꯥꯏꯔꯛꯏꯔꯥ
ꯄꯩꯁꯥ ꯄꯨꯊꯣꯛꯀꯦ ꯍꯥꯏꯕ꯭ꯔꯥ ꯑꯩ ꯆꯥꯁꯤ ꯂꯥꯛꯑꯣꯅꯦ ꯍꯥꯏꯔꯤ
ꯃꯥꯅꯗꯤ ꯑꯩꯉꯣꯟꯗ ꯇꯥꯡ ꯑꯃ ꯅꯠꯇ꯭ꯔ ꯑꯅꯤꯗ ꯀꯧꯔꯛꯀꯦ ꯀꯥꯟꯅꯗꯤ ꯍꯥꯏꯔꯝꯕꯅꯤ
ꯃꯗꯨ ꯆꯪꯖꯕꯥꯁꯦ ꯗꯦꯠ ꯋꯥꯟ ꯑꯗꯨꯋꯥꯏꯗ ꯆꯪꯖꯒꯗꯧꯅꯤ ꯃꯥ ꯄꯩꯁꯥ ꯈꯔ ꯂꯩꯇꯕ ꯃꯥꯜꯂꯦ ꯑꯗꯨꯅꯅꯦ ꯍꯥꯏꯌꯦ ꯀꯩꯅꯣꯒꯤ ꯑꯍꯥꯟꯕ ꯊꯥꯒꯤ ꯍꯣꯁꯇꯦꯜꯒꯤ ꯐꯤꯗꯣ
ꯑꯣ ꯃꯣꯏ ꯄꯩꯁꯥ
ꯑꯩꯅ ꯉꯔꯥꯡ ꯐꯣꯟ ꯎꯝ ꯉꯔꯥꯡ ꯐꯣꯟ ꯇꯧꯔꯨꯕꯨ ꯈꯣꯏꯆꯣꯞꯄꯤ ꯍꯥꯏꯌꯦ ꯇꯨꯔꯦꯟꯗ
ꯏ
ꯉꯥꯒꯤꯅꯦ ꯑꯩꯕꯨ ꯍꯥꯏꯔꯗꯦꯕ ꯉꯥꯔꯥꯪ ꯆꯪꯅꯤꯅ ꯇꯧꯕꯗꯨ ꯆꯪꯗ꯭ꯔꯦ ꯃꯥꯁꯦ ꯑꯩꯅ ꯐꯣꯟ ꯇꯧꯁꯤꯟꯕꯅꯦ ꯅꯣꯡꯃꯗꯧ ꯂꯥꯛꯑꯝꯃꯣꯅ ꯑꯗꯣ ꯈꯣꯏ ꯆꯣꯞꯄꯤꯌꯦꯌꯦ ꯇꯨꯔꯦꯜꯗ
ꯑꯁ ꯑꯩꯈꯣꯏꯒꯤ ꯑꯦꯛꯖꯥꯝ ꯂꯣꯏꯔꯒ ꯑꯃꯨꯛꯇꯪ ꯀꯣꯏꯕ ꯆꯠꯁꯦ ꯍꯥꯏꯅꯕꯗꯨꯅ ꯀꯃꯥꯏꯅ ꯇꯧꯕ
ꯑꯗꯨꯅꯤꯅꯦꯍꯦ ꯑꯩꯈꯣꯏꯒꯤ ꯅꯥꯀꯟꯒꯤ ꯀꯀꯥꯗꯨꯅ ꯑꯨꯛꯇꯪ ꯕꯨꯂꯨꯗꯨ
ꯑꯥ
ꯑꯗꯨꯅ ꯑꯃꯝꯛꯇꯪ ꯆꯠꯁꯦ ꯆꯠꯁꯦꯅ ꯉꯥꯏꯅ ꯉꯥꯡꯅꯤ ꯃꯥ ꯒꯥꯔꯤ ꯒꯥꯔꯤ ꯂꯣꯏꯅ ꯃꯥ ꯄꯨꯊꯣꯛꯑꯒꯦ ꯏꯁꯄꯣꯠ ꯀꯩꯀꯥ ꯃꯥ ꯂꯣꯏꯅ ꯐꯣꯇꯣ ꯀꯥꯞ ꯄꯨ ꯂꯥꯛꯑꯕꯅꯤ ꯃꯃꯥꯡꯗ ꯃꯣꯏ ꯑꯃꯨꯛ ꯆꯠꯂꯣ ꯃꯥꯜꯂꯦ
ꯑꯦꯛꯖꯥꯝ ꯂꯣꯏꯗ꯭ꯔꯤꯉꯩꯒꯤꯗꯤ ꯆꯠꯂꯨꯒꯤꯅꯣꯗ
ꯑꯗꯨꯅꯦ ꯃꯥ ꯆꯠꯁꯤ ꯆꯠꯁꯦꯅꯦꯕ ꯉꯪꯉꯝꯕꯅꯦ ꯃꯃꯥꯡꯗ ꯍꯣꯏ ꯑꯃꯨꯛ ꯑꯦꯛꯖꯥꯝ ꯑꯃꯨꯛ ꯇꯧꯈꯤꯕꯗꯣ
ꯑꯥ
ꯑꯗꯨ ꯂꯣꯏꯕꯒ ꯆꯠꯁꯦꯗꯅ ꯃꯥ ꯒꯥꯔꯤ ꯂꯣꯏꯅꯃꯛ ꯄꯨꯊꯣꯛꯑꯒꯦ ꯔꯦꯗꯤ ꯂꯩꯔꯕꯅꯤ
ꯑꯁ ꯑꯗꯨꯗꯤ ꯑꯩꯁꯨ ꯌꯥꯎꯍꯧ ꯇꯥꯔꯦ
ꯅꯣꯡ ꯐꯗꯣꯛ ꯑꯗꯨꯁꯨ ꯑꯍꯤꯡ ꯂꯦꯛꯄꯤꯗꯣꯏ ꯑꯣꯏꯗꯣꯏꯅꯦ ꯑꯍꯤꯡꯁꯤ ꯅꯨꯃꯤꯗꯥꯡ ꯑꯃ ꯑꯍꯤꯡ ꯑꯃ ꯂꯦꯛ ꯆꯠꯊꯔꯒ
ꯄꯨꯂꯞ ꯍꯦꯛꯇꯥ ꯆꯠꯀꯗꯕꯅꯦ
ꯀꯌꯥ ꯅꯪ ꯂꯣꯛꯇꯥꯛꯇ ꯀꯌꯥꯔꯛ ꯆꯠꯂꯦ ꯑꯍꯤꯡ ꯂꯦꯛꯄ
ꯃꯃꯥꯡꯒꯤ ꯆꯠꯀꯦꯅ ꯑꯩꯈꯣꯏ ꯃꯌꯥꯝ ꯍꯥꯏꯅꯔꯛꯑꯦ ꯑꯗꯨꯒ ꯑꯗꯨꯝ ꯆꯠꯈꯤꯗ꯭ꯔꯦꯗ ꯀꯩꯅꯣ ꯇꯧꯗꯅ ꯍꯥꯏꯗꯤ ꯄꯩꯁꯥ ꯈꯔ ꯈꯔ ꯂꯩꯅꯗꯕꯅꯦ ꯑꯗꯒꯤ ꯃꯤꯒ ꯈꯔ ꯁꯨꯗꯕꯒ ꯃꯊꯪ ꯃꯊꯪ ꯇꯣꯛꯅꯔꯛꯄꯗꯒꯤ ꯇꯣꯛꯈ꯭ꯔꯦ ꯈ ꯂꯩꯔꯒ ꯍꯟꯗꯛꯀꯤ ꯊꯥ ꯂꯣꯏꯁꯤꯜꯂꯛꯄꯗ ꯑꯦꯛꯖꯥꯝ ꯂꯣꯏꯔꯛꯑꯒ ꯆꯠꯁꯦꯅꯗꯤ ꯍꯥꯏꯅꯕꯅꯤ ꯁꯣꯏꯗꯕꯤ
ꯎꯝ
ꯄꯩꯁꯥ ꯈꯔ ꯆꯥꯎ ꯃꯥꯜꯂꯤꯅꯦ ꯂꯣꯛꯇꯥꯛ ꯆꯠꯄꯁꯦ
ꯆꯥꯎꯕ ꯍꯥꯏꯁꯦ ꯃꯣꯏꯒꯤ ꯑꯍꯤꯡ ꯂꯦꯛꯄꯒꯤ ꯃꯣꯏꯒꯤ ꯀꯩꯅꯣ ꯂꯧꯕꯗꯣ ꯀꯥ ꯂꯧꯕꯗꯣ
ꯍꯣꯏ ꯆꯥꯕ ꯊꯛꯄ ꯑꯃ ꯀꯩꯀꯩ ꯂꯣꯏꯅ ꯄꯥꯁꯜꯂꯒꯗꯤ ꯄꯩꯁꯥꯗꯗꯨꯝ ꯃꯣꯏꯅ ꯄꯤꯕꯅꯦ
ꯑꯥ ꯑꯗꯨ ꯑꯩꯈꯣꯏꯅ ꯆꯥꯕ ꯊꯛꯄꯩꯁꯨ ꯌꯥꯎꯔꯒ ꯇꯣꯉꯥꯟ ꯂꯧꯕ ꯌꯥꯏꯕ ꯔꯨꯝꯗꯨ ꯑꯗꯨ ꯔꯨꯝꯈꯛ ꯀꯤ ꯑꯣꯏꯅ ꯆꯥꯕ ꯊꯛꯄ ꯌꯥꯎꯗꯕꯤꯗ ꯂꯧꯕꯁꯨ ꯌꯥꯏꯌꯦ ꯑꯗꯣ ꯃꯣꯏꯅ ꯕ꯭ꯔꯦꯛꯐꯥꯁꯠꯀ ꯊꯤꯜꯂꯛꯄ ꯌꯥꯎꯕꯅꯦꯕ ꯃꯣꯏ ꯄꯩꯁꯥ ꯈꯔ ꯆꯥꯎꯔꯒꯅ
ꯑ ꯑꯗꯨ ꯊꯣꯡꯅꯕ ꯄꯣꯠ ꯆꯩꯗꯤ ꯑꯩꯈꯣꯏꯅ ꯄꯨꯖꯗꯣꯏ ꯑꯣꯏꯔꯝꯒꯅꯤ ꯍꯥꯏꯗꯤ ꯁꯥ ꯅꯨꯡ ꯆꯥꯛ ꯅꯨꯡꯗꯤ ꯆꯦꯡ ꯀꯩꯀꯩꯗꯤ
ꯑꯗꯨ ꯀꯩꯀꯥꯗꯨꯅ ꯑꯗꯨꯒꯤ ꯀꯩꯀꯥꯗꯨꯁꯨ ꯃꯣꯏꯁꯣꯝꯗꯒꯤ ꯐꯪꯕꯁꯨꯌꯥꯎ ꯐꯪꯕꯁꯨ ꯂꯩ ꯑꯗꯨꯅ ꯄꯩꯁꯥ ꯈꯔ ꯆꯥꯎꯋꯦ ꯍꯥꯏꯋꯥꯅꯦꯕ ꯄꯩꯁꯥ ꯈꯔ ꯐꯖꯅ ꯑꯩꯈꯣꯏꯅ ꯄꯨꯖꯔꯒꯗꯤ ꯑꯥ
ꯑꯗꯨꯗꯤ ꯌꯥꯏꯅꯦ ꯄꯩꯁꯥꯈꯔ ꯆꯥꯎꯖꯔꯁꯨ ꯑꯗꯨꯅ ꯈꯔ ꯀꯣꯝꯅꯤ
ꯀꯣꯝꯅ ꯅꯨꯉꯥꯏ ꯆꯈꯤꯕ
ꯑꯗꯨꯅ ꯐꯩꯌꯦ ꯒꯥꯔꯤ ꯃꯆꯥꯗ ꯆꯠꯈ꯭ꯔꯁꯨ ꯌꯥꯔꯦ ꯗꯨꯗꯤ ꯅꯨꯉꯥꯏ ꯗꯧ ꯃꯥꯜꯂꯤꯅꯦ ꯐꯨꯝꯗꯤ ꯃꯊꯛꯇ ꯑꯍꯤꯡ ꯂꯦꯛꯄꯗꯣ
ꯅꯨꯡꯉꯥꯏꯗꯧꯗꯤ ꯃꯥꯜꯂꯦ ꯑꯩꯈꯣꯏ ꯑꯃꯨꯛꯇꯤ ꯆꯠꯂꯨꯔꯦ ꯑꯗꯨꯅ ꯑꯩꯈꯣꯏꯗꯨꯅ ꯑꯃꯨꯛ ꯆꯠꯀꯦꯗꯥ ꯆꯠꯂꯨꯔꯒ ꯑꯍꯤꯡ ꯂꯦꯛꯀꯦꯅ ꯆꯠꯄꯗꯤ ꯅꯠꯇꯕ ꯅꯨꯃꯤꯗꯥꯡ ꯊꯦꯡꯉꯀꯥꯟꯗ ꯅꯣꯡ ꯃꯔꯛꯇ ꯑꯃꯨꯛꯇꯤ ꯆꯠꯂꯨꯔꯦ ꯑꯍꯤꯡꯕꯨꯗꯤ ꯂꯦꯛꯑꯦ ꯑꯗꯨꯒ ꯐꯨꯝꯗꯤꯗ ꯂꯦꯞꯄꯤꯗꯨ ꯇꯧꯗ꯭ꯔꯦ ꯑꯩꯈꯣꯏ ꯑ ꯋꯦꯇꯤꯡ ꯁꯦꯠ ꯑꯝꯗ ꯍꯦꯛ ꯂꯦꯛꯑꯦ ꯑꯩꯈꯣꯏ ꯃꯤ ꯑꯍꯨꯝ ꯆꯠꯂꯨꯕꯅꯦ
ꯌꯦ ꯐꯨꯝꯗꯤ ꯃꯊꯛꯇ ꯂꯦꯛꯏꯀꯥꯟꯗ ꯄꯨꯊꯈꯤꯗꯅꯀꯣ
ꯑꯁ ꯑꯗꯨꯅꯅꯤꯅꯦꯁꯦ ꯈꯪꯗꯦꯕꯣ ꯐꯨꯝꯗꯤꯁꯤ ꯑꯩꯈꯣꯏꯆꯠ ꯃꯃꯥꯡ ꯆꯍꯤ ꯒꯤ ꯂꯥꯏꯍꯔꯥꯎꯕꯗꯨ
ꯑꯥ
ꯃꯃꯥꯡꯆ ꯆꯍꯤꯒꯤ ꯁꯣꯝꯒꯤ ꯁꯤ ꯀꯩꯅꯣꯒꯤ ꯑꯩꯈꯣꯏꯁꯤ ꯂꯩ ꯖꯒꯥꯁꯤꯒꯤ ꯂꯥꯏ ꯍꯔꯥꯎꯕꯗꯣ
ꯑꯥ
ꯑꯗꯨꯅ ꯑꯗꯨꯒꯤ ꯃꯇꯝꯗꯨꯗ ꯅꯨꯃꯤꯗꯥꯡ ꯅꯣꯡꯒ ꯇꯥꯏꯌꯦꯕ ꯑꯗꯩꯗꯤ ꯑꯩꯈꯣꯏ ꯑꯩꯈꯣꯏ ꯑꯁꯤꯗꯒꯤ ꯏꯌꯥꯝꯕ ꯑꯃꯒ ꯃꯒꯁꯨꯝ ꯐꯥꯒꯤ ꯀꯩꯑꯣꯏ ꯁꯋꯥꯏꯐꯧ ꯊꯣꯛꯎꯁꯦ ꯂꯥꯛꯑꯣ ꯍꯥꯏꯕ ꯅꯨꯃꯤꯠ ꯅꯣꯡ ꯃꯔꯛꯇꯨꯗꯁꯨ ꯅꯣꯡ ꯄꯨꯡꯆꯣꯠ ꯆꯣꯠꯂ ꯆꯠꯁꯤ ꯁꯤꯅꯤ ꯃꯥꯅ ꯍꯥꯏꯁꯤ
ꯑꯣ
ꯑꯗꯨꯒ ꯅꯣꯡ ꯆꯣꯠꯅ ꯆꯠꯄꯗꯨꯗ ꯁꯨꯝ ꯁ꯭ꯋꯥꯏꯐꯥꯎ ꯊꯧꯔꯛꯑꯝꯃꯦ ꯑꯗꯨꯒ ꯁꯨꯝ ꯑꯦ ꯁꯤꯗꯤ ꯑꯥ ꯃꯣꯏꯔꯥꯡ ꯌꯧꯔꯨꯔꯗꯕꯅꯦ ꯂꯥꯛꯑꯣꯅ ꯍꯥꯏꯔꯒ ꯑꯗꯨꯝ ꯌꯧꯔꯤꯅꯤ ꯑꯩꯈꯣꯏ ꯃꯤ ꯑꯍꯨꯝꯅꯦꯕ ꯏꯈꯣꯏ ꯏꯅꯥꯎ ꯅꯨꯄꯥ ꯑꯃ
ꯑꯗꯨ ꯒꯥꯔꯤ ꯃꯆꯥꯗ
ꯒꯥꯔꯤꯝꯆꯥꯗ ꯑꯦ ꯅꯣꯡ ꯃꯔꯛꯇꯨꯗ ꯄꯨꯡꯆꯣꯠ ꯆꯣꯠꯄꯤꯅꯤ ꯅꯣꯡ ꯁꯨ
ꯑꯁ ꯑꯗꯨꯗꯤ ꯇꯧꯔꯝꯒꯅꯤ ꯑꯍꯤꯡꯂꯦꯛꯐꯝ ꯐꯩꯖꯨꯄ ꯀꯩꯀꯩꯖꯨ ꯌꯥꯎꯗ꯭ꯔꯦ ꯑꯗꯨꯝ꯫
ꯌꯥꯎꯗꯦ꯫
ꯏꯪꯕꯗꯨ ꯑꯗꯨꯒ ꯀꯩꯅꯣꯁꯤ ꯑꯩꯈꯣꯏꯁꯤ ꯑꯗꯨꯃꯥꯏꯅ ꯇꯧꯔꯒ ꯆꯠꯄꯗꯨꯗ ꯁꯨꯝ ꯑꯗꯨꯒꯤ ꯄ꯭ꯂꯥꯟ ꯅꯠꯇꯕꯅꯤ ꯑꯗꯨꯅ ꯃꯩꯈꯦꯠꯄꯨꯗꯤ ꯌꯥꯎꯋꯦꯕꯀꯣ꯫ ꯃꯩꯈꯦꯠꯄꯨꯗꯤ ꯑꯃ ꯀꯩꯅꯣ ꯌꯥꯎ
ꯅꯤꯡꯊꯝꯊꯥꯅꯤꯅ ꯍꯦꯟꯅꯁꯨ ꯏꯪꯉꯝꯒꯅꯤ꯫
ꯏꯪꯉꯦ ꯁꯝꯕꯜ ꯈꯔ ꯁꯠ ꯑꯗꯨꯒ꯫ ꯇꯧꯔꯦꯍꯥꯏꯔꯒ ꯎꯍ ꯋꯥ ꯈꯔ ꯐꯩꯂꯩꯔꯝ ꯄꯨ ꯂꯥꯛꯑꯒ ꯋꯦꯇꯤꯡꯒꯤ ꯁꯦꯠꯇ ꯃꯩ ꯇꯦꯛꯑ ꯂꯩ ꯑꯍꯤꯡꯗꯨꯃꯁꯨꯝ ꯂꯦꯛ ꯅꯣꯡꯉꯥꯜꯂ ꯂꯥꯑꯦ꯫ ꯇꯨꯝꯗ꯭ꯔꯦ ꯇꯨꯝ ꯀꯔꯥꯏꯗ ꯇꯨꯝ ꯌꯥꯗꯣꯏꯅꯣ ꯏꯁꯩ ꯁꯛ ꯁꯛꯇ ꯂꯩꯔꯤꯝꯅꯤꯅꯦ꯫ ꯚꯤꯗꯤꯑꯣꯒ ꯌꯥꯎꯔꯤ ꯑꯗꯨꯒꯤ꯫
ꯑꯗꯨꯅꯕꯨ ꯍꯦꯟ ꯅꯨꯡꯉꯥꯏꯔꯝꯒꯅꯤꯗ꯫
ꯑꯁ ꯅꯨꯡꯉꯥꯏ ꯁꯨꯝ ꯑꯩꯈꯣꯏ ꯍꯥꯏꯅꯕꯤ ꯅꯠꯇꯕꯤꯗ ꯁꯨꯝ ꯆꯠꯈꯤꯗꯨ ꯑꯗꯨꯅ ꯅꯨꯡꯉꯥꯏꯌꯦ꯫
ꯑ꯫
ꯂꯣꯏꯆꯠꯁꯦ ꯍꯥꯏꯅꯔꯒꯁꯨ ꯑꯥ ꯈꯨꯗꯛꯇꯒ ꯁꯤꯟꯖꯤꯜꯂꯒ ꯆꯠꯄꯤ ꯑꯗꯨꯁꯨ ꯋꯦꯇꯤꯡ ꯁꯦꯠꯇꯨꯗ ꯂꯩꯔꯝꯃꯤꯁꯤ ꯁꯟꯊꯤ꯫ ꯁꯟꯊꯤꯉꯥꯛꯇ꯫
ꯄꯩꯁꯥꯕꯨ ꯌꯥꯎꯔꯗꯤ ꯈꯔꯗꯤ ꯑꯗꯨꯝ ꯅꯨꯡꯉꯥꯏꯅꯤꯗ ꯄꯩꯁꯥ ꯌꯥꯎꯗꯗꯤ ꯂꯝꯕꯤꯁꯤ ꯅꯨꯡꯉꯥꯏ
ꯃꯥꯅꯦ꯫
ꯁꯦꯜꯕꯨ ꯌꯥꯎꯔꯗꯤ ꯑꯗꯨꯝ ꯅꯨꯡꯉꯥꯏꯔꯦ꯫
ꯄꯩꯁꯥꯅ ꯇꯧꯕ ꯉꯝꯗꯕ ꯂꯩꯇꯦ꯫
ꯃꯥꯅꯦ꯫ ꯍꯧꯖꯤꯛꯄꯨ ꯀꯥꯏꯗ ꯂꯩꯒꯦ ꯌꯨꯝꯗ ꯂꯩꯕ꯭ꯔꯣ꯫
ꯎ ꯃꯥꯅꯕꯩꯗ ꯂꯩ꯫
ꯍꯧꯖꯤꯛꯁꯦ꯫
ꯎꯝ ꯁꯤꯡ ꯃꯣꯏ ꯁꯥꯡꯖꯨ ꯆꯥꯖꯦ ꯂꯥꯛꯑꯣꯅ꯫
ꯑꯥꯗ ꯂꯩꯕꯖꯥꯠꯂꯅ꯫
ꯑꯩꯁꯦ ꯅꯣꯡ ꯅꯤꯅꯤ ꯂꯩꯔꯒ ꯑꯃꯨꯛ ꯂꯥꯛꯈꯤꯅꯤ ꯑꯗꯨꯒ ꯑꯃꯨꯛ ꯂꯧꯒꯤꯗꯣ ꯑꯃꯨꯛ ꯆꯠꯇꯣꯏꯅꯦꯕ ꯂꯥꯛꯑꯝꯃꯒ ꯂꯧꯒꯤꯗꯨꯗꯤ ꯍꯥꯏꯕꯗ ꯍꯥꯏꯔꯛꯇ꯭ꯔꯤꯌꯦ꯫
ꯑꯩꯁꯨ ꯍꯟꯗꯛ ꯑꯩꯁꯨ ꯍꯥꯟꯅ ꯂꯥꯛ ꯗ ꯅꯪ ꯀꯨꯝꯃꯛꯏꯕ ꯅꯨꯃꯤꯠꯇꯨꯒ ꯑꯩꯅ ꯂꯥꯛꯑꯝꯃꯤꯗꯨꯒ ꯃꯥꯟꯅꯩꯌꯦꯕ
ꯎꯝ
ꯅꯍꯥꯟ ꯊꯥꯡꯖ ꯅꯨꯃꯤꯠꯇ ꯀꯨꯝꯃꯛꯄ ꯅꯠꯇ꯭ꯔꯥ
ꯎꯝ
ꯑꯩꯖꯨ ꯅꯍꯥꯟ ꯊꯥꯡꯖ ꯅꯨꯃꯤꯠꯇ ꯂꯥꯛꯑꯝꯃꯦ ꯑꯗꯨꯒ ꯅꯪ ꯂꯩꯔꯝꯃꯣꯏꯗꯧ ꯃꯥꯟꯗꯅ ꯍꯥꯏꯔꯝꯗ꯭ꯔꯕ ꯍꯥꯏꯔꯝ ꯇꯥꯔꯗꯤ ꯄꯨꯂꯞ ꯍꯥꯏꯊꯃꯤꯟꯅꯔꯛꯄ ꯌꯥꯕ
ꯎꯝ ꯅꯪ ꯍꯧꯖꯤꯛ ꯔꯦꯟꯇ ꯂꯩꯕ꯭ꯔꯣ
ꯂꯩꯇꯦ ꯑꯩ ꯌꯨꯝꯗ ꯂꯩꯔꯦ
ꯑꯣ ꯑꯦꯛꯖꯥꯝꯗꯤ ꯑꯗꯨꯗ ꯑꯗꯨꯝ ꯊꯥꯔꯅꯤ
ꯑꯦꯛꯖꯥꯝ ꯁꯤꯗꯒꯤ ꯊꯥꯔꯅꯤ ꯑꯃꯨꯛ ꯆꯠꯊꯣꯛ ꯆꯠꯁꯤꯟꯗꯣ ꯄꯣꯠ ꯍꯣꯟꯗꯣꯛ ꯍꯣꯟꯖꯤꯟꯗꯣ ꯐꯥꯔꯛ
ꯅꯪ ꯄꯣꯠ ꯀꯩ ꯂꯧꯊꯔꯨꯔꯕ ꯅꯣꯏ ꯔꯦꯟꯇꯒꯤ
ꯂꯧꯗꯔꯨꯔꯦꯗ ꯉꯍꯥꯟ ꯏꯖꯥꯝ ꯑꯔꯣꯏꯕ ꯅꯨꯃꯤꯠꯇꯨꯗ ꯑꯗꯨꯝ ꯄꯨꯂꯞ ꯂꯧ ꯂꯧꯔꯝꯅꯤ ꯑꯗꯨꯒ ꯑꯃꯨꯛ ꯍꯟꯅꯤꯅ ꯍꯥꯏꯔꯛꯄ
ꯎꯝ
ꯑꯁ ꯂꯥꯏꯔꯤꯛꯁꯤꯅ ꯑꯍꯥꯟꯕ ꯅꯣꯡ ꯅꯤꯅꯤꯗꯤ ꯐꯖꯅ ꯄꯥꯔꯝꯃꯦ ꯑꯗꯩꯗꯤ ꯑꯃꯨꯛ
ꯒꯦꯝ ꯒꯦꯝꯗꯤ ꯀꯝꯗꯧꯔꯤ
ꯒꯦꯝ ꯁꯥꯟꯅꯗ꯭ꯔꯦ ꯒꯦꯝ ꯑꯦꯛꯖꯥꯝ ꯂꯣꯏꯔ ꯁꯥꯟꯅꯔꯒꯦꯅ ꯑꯩ ꯋꯥꯁꯛꯑꯒ ꯀꯛ ꯀꯛꯊꯠꯈ꯭ꯔꯦ
ꯑꯦ ꯋꯥꯁꯛꯑꯒ
ꯑꯥ
ꯑꯁ ꯑꯩꯗꯤ ꯀꯩꯅꯣ ꯌꯥꯎꯒꯔꯤꯅꯦ ꯋꯤꯛꯂꯤ ꯄꯥꯁ ꯀꯩꯀꯥ ꯀꯩ ꯀ ꯇꯧ
ꯑꯗꯨ ꯑꯗꯨꯒꯤꯗ ꯈꯟꯕꯗꯖꯨ ꯀꯛꯄ ꯉꯝꯗꯕꯅꯤ
ꯑꯧ ꯅꯪ ꯅꯨꯃꯤꯠ ꯀꯌꯥꯅꯤꯃꯨꯛ ꯌꯥꯎꯔꯤꯌꯦ
ꯑꯩ ꯌꯥꯎꯒꯤꯗ꯭ꯔꯦ ꯑꯩꯗꯤ ꯂꯣꯏꯒꯔꯕꯅꯦ ꯑꯩ ꯑꯥ ꯎꯝ ꯃꯊꯪꯒꯤ ꯊꯥ ꯑꯃꯗꯨꯒꯤ ꯍꯧꯔꯛꯄꯗ ꯂꯧꯔꯒꯦꯅ ꯍꯟꯗꯛꯀꯤꯗꯤ ꯀꯛꯊꯈ꯭ꯔꯦ
ꯑꯗꯨ ꯑꯩꯗꯤ ꯅꯨꯃꯤꯠ ꯐꯅꯌꯥꯝꯅꯤꯁꯨ ꯌꯥꯎꯔꯤ
ꯉꯁꯤ ꯇꯔꯥꯉꯥꯅꯤꯃꯨꯛꯇ ꯉꯥꯏꯔꯝꯕꯅꯤ ꯑꯦꯛꯖꯥꯝꯁꯨ
ꯎꯝ ꯀꯨꯏꯗ꯭ꯔꯦ
ꯀꯨꯏꯗ꯭ꯔꯦ ꯑꯗꯨ ꯂꯣꯏꯔꯒ ꯐꯖꯅ ꯁꯥꯟꯅꯔꯒꯦ ꯒꯌꯥꯟ ꯇꯥꯅ ꯑꯗꯨ ꯃꯃꯥꯡꯗ ꯁꯥꯟꯅꯁꯜꯂꯨꯔꯗꯤ ꯌꯥꯔꯔꯣꯏ
ꯐꯣꯟ
ꯈꯪꯗꯦ ꯅꯨꯡꯁꯥ ꯌꯥꯝꯅ ꯁꯥꯗ꯭ꯔꯣ ꯍꯧꯖꯤꯛꯁꯤꯕꯣ
ꯅꯨꯡꯁꯥꯗꯤ ꯏꯃꯥꯏ ꯄꯦꯝꯃ ꯂꯩ ꯉꯝꯗꯕꯤꯅꯦ ꯏꯕꯣ ꯐꯦꯟ ꯊꯥꯔꯦ ꯐꯦꯟ ꯊꯥꯔꯒ ꯍꯦꯟ ꯁꯥꯕ ꯅꯣꯡꯆꯨꯔꯝꯃꯦ
ꯑꯣ ꯅꯣꯡ ꯈꯔ ꯈꯔ ꯈꯤꯛꯄ ꯍꯧꯔꯝꯃꯦ ꯑꯗꯨꯒ ꯅꯣꯡꯁꯦ ꯆꯨꯔ ꯗꯤ ꯅꯨꯡꯁꯥꯁꯤꯁꯨ ꯈꯔ ꯐꯒꯗꯕꯅꯤ ꯅꯣꯡꯁꯦ ꯆꯨꯒꯦ ꯆꯨꯒꯦ ꯇꯧꯔ ꯇꯣꯛꯄ
ꯑꯩꯈꯣꯏ ꯁꯤꯗꯅ ꯑꯃꯨꯛ ꯆꯨꯔꯝꯕ ꯉꯥꯛꯈꯛꯇ ꯃꯤꯅꯤꯠ ꯑꯅꯤ ꯑꯍꯨꯝ ꯃꯨꯛꯇꯤ ꯆꯨꯔꯝꯃꯤ
ꯑꯣ ꯉꯁꯤꯒꯤ ꯑꯌꯨꯛ ꯉꯟꯇꯥꯗ ꯂꯩ ꯂꯩꯆꯤꯟ ꯊꯥꯕꯗꯨ ꯎꯍꯧꯕ꯭ꯔꯥ
ꯀꯔꯥꯏꯗꯩꯅꯣ ꯌꯥꯍꯎ ꯊꯦꯡꯉꯤꯉꯩꯗ ꯉꯟꯅ ꯍꯧꯒꯠꯄ ꯍꯥꯏꯗꯣ ꯄꯨꯡ ꯇꯔꯦꯠ ꯑꯗꯋꯥꯏꯗ ꯇꯔꯦꯠ ꯅꯤꯄꯥꯜ ꯅꯤꯄꯥꯟ ꯇꯥꯔꯝꯗꯥꯏ ꯑꯗꯨꯋꯥꯏ ꯍꯧꯒꯠꯂꯦ
ꯅꯪ ꯉꯟꯅ ꯍꯧꯒꯠꯂꯝꯃꯗꯤ ꯂꯩꯆꯤꯟ ꯊꯥꯕ ꯎꯔꯝꯒꯗꯕ ꯂꯩꯆꯤꯟꯅ ꯄꯨꯨꯡꯃꯝ ꯃꯝꯕꯅꯦ ꯉꯁꯤꯗꯤ ꯃꯤꯐꯥꯎ ꯎꯅꯗꯦ
ꯍꯤꯍꯤꯍꯤ
ꯑꯩꯈꯣꯏꯗꯤ ꯅꯣꯡ ꯆꯨꯔꯔꯣꯏ ꯂꯩꯆꯤꯟ ꯊꯥꯔꯦꯅ ꯍꯥꯏꯅꯔꯨꯔꯦ ꯑꯗꯨꯒ ꯉꯥꯏꯍꯥꯛ ꯂꯩꯔꯒ ꯑꯃꯨꯛ ꯅꯣꯡ ꯑꯃꯨꯛ ꯃꯪꯉꯛꯑꯦ
ꯍꯟꯗꯛꯀꯤ ꯅꯨꯃꯤꯠ ꯃꯉꯥꯅꯤ ꯍꯞꯇꯥ ꯑꯃꯨꯛꯀꯤ ꯆꯥꯡꯗꯤ ꯅꯣꯡꯂꯩ ꯅꯨꯡꯁꯤꯠ ꯑꯀꯟꯕ ꯂꯩꯀ ꯄꯥꯎꯗ ꯍꯥꯏꯔꯛꯑꯝꯃꯦ ꯑꯩꯈꯣꯏ ꯁꯣꯝ ꯌꯧꯔꯛꯇ꯭ꯔ ꯌꯧꯔꯛꯑꯣꯏꯗ꯭ꯔꯥꯗꯤ ꯈꯪꯗꯦ
ꯈꯪꯗꯦ ꯑꯩꯈꯣꯏ ꯁꯣꯝꯗꯤ ꯆꯤꯡ ꯉꯥꯛ ꯂꯣꯏ ꯈꯥꯖꯤꯟ ꯈꯥꯖꯤꯟꯕꯅꯤꯅ ꯌꯧꯔꯛꯄꯗꯤ ꯈꯔ ꯋꯥꯕꯅꯤꯗ
ꯃꯅꯤꯄꯨꯔꯒꯤꯅꯦ ꯍꯥꯏꯖꯦ ꯇꯃꯦꯡꯂꯣꯡ ꯒꯨꯝꯕ ꯀꯥꯡꯄꯣꯛꯄꯤ ꯒꯨꯝꯕ ꯑꯗꯨ ꯈꯔ ꯗꯤꯁꯇ꯭ꯔꯤꯛ ꯈꯔ ꯄꯜꯂꯝꯃꯦꯕ
ꯑꯁ ꯈꯪꯗꯦ ꯌꯧꯗꯤ ꯌꯧꯍꯟꯅꯤꯡꯗꯦ ꯌꯧꯔꯛꯑꯗꯤ ꯌꯨꯝ ꯌꯥꯝ ꯄꯥꯏꯊꯣꯛꯅꯩꯅꯦ ꯁꯣꯝ ꯅꯥꯀꯟꯗꯗꯤ ꯌꯨꯝ ꯆꯦꯛꯅ ꯁꯥꯟꯅꯗꯕꯅꯤꯅ
ꯅꯠꯇꯦ ꯃꯔꯨ ꯑꯣꯏꯅ ꯄꯥꯏꯔꯤꯁꯤ ꯅꯣꯏ ꯑꯗꯨꯋꯥꯏꯗꯅꯦ ꯅꯣꯏ ꯑꯗꯨꯗꯥꯋꯥꯏꯒꯤ ꯒꯤ ꯀꯩꯅꯣꯀ ꯂꯩꯕꯗꯣ ꯐꯥꯔꯅꯤꯆꯔꯒ ꯂꯩꯕꯗꯣ ꯃꯃꯥꯡꯒꯤ ꯗꯨꯗꯤ ꯄꯨꯄꯥꯏ ꯄꯥꯏꯒꯤꯕ ꯐꯔꯅꯤꯆꯔꯒꯤ ꯀꯗꯣ
ꯑ ꯐꯔꯅꯤꯆꯔ ꯃꯅꯨꯡꯗ ꯂꯩꯕ ꯄꯣꯠ ꯆꯩꯐꯥꯎ ꯄꯥꯏꯔꯤꯕꯅꯤ ꯐꯔꯅꯤꯆꯔꯗꯤ ꯂꯥꯏꯔꯗꯅ
ꯎꯍꯥꯍꯥ ꯑꯩꯈꯣꯏ ꯊꯋꯣꯏ ꯆꯠꯄꯤ ꯌꯦꯡ ꯆꯠꯂꯤꯕꯅꯤ
ꯎꯝ ꯑꯣ ꯐꯔꯦ ꯐꯔꯦ ꯑꯗꯨꯗꯤ ꯅꯣꯏꯔꯣꯝ ꯂꯥꯛꯄꯗ ꯑꯝꯇ ꯊꯦꯡꯅꯖꯦ ꯎꯅꯗꯕ ꯀꯨꯏꯔꯦ
ꯌꯥꯏꯌꯦ ꯌꯥꯏꯌꯦ ꯅꯪꯅ ꯁꯨꯝꯃꯥꯏ ꯑꯗꯥꯏꯇ ꯍꯥꯏ ꯂꯩꯌꯨ ꯑꯗꯨꯒ ꯀꯣꯜ ꯁꯨꯡꯇꯧ ꯇꯧ ꯇꯧꯔꯛꯎꯅꯨ
ꯇꯧꯔꯛꯀꯦ ꯇꯧꯔꯛꯀꯦ ꯑꯩ ꯉꯥꯏꯍꯥꯥꯛ ꯂꯩꯔꯒ ꯑꯃꯨꯛ ꯇꯧꯔꯛꯀꯦ ꯊꯕꯛ ꯑꯃꯇ ꯂꯣꯏꯁꯤꯜꯂꯨꯈꯤꯒꯦ
ꯍꯣꯏ ꯍꯣꯏ ꯌꯥꯏꯌꯥꯏ ꯊꯝꯃꯦ ꯊꯃꯦ ꯎꯝ